ꯍꯣꯏ ꯇꯥꯏꯌꯦ
ꯎꯝ
ꯀꯩꯗꯧꯔꯤꯅꫭ
ꯑꯁ ꯁꯨꯝ ꯆꯥꯛꯇꯣꯛꯑꯒ ꯁꯨꯝ ꯐꯝꯃꯤꯗ
ꯑꯣ ꯑꯩꯁꯨꯨ ꯆꯞ ꯃꯟꯅꯩ ꯆꯥꯛ ꯆꯥ ꯇꫭꯛꯔꯒ ꯃꯥꯏ ꯇꯤꯛꯏꯌꯦ
ꯑꯁꯁ ꯍꯧꯖꯤꯛ ꯏꯪꯁꯨ ꯏꯪ ꯌꯥꯝ ꯏꯪꯕ꯭ꯔꯣꯅꯦ ꯅꯣꯏꯔꯣꯝꯗ
ꯍꯣꯏ ꯑꯩꯈꯣꯏꯔꯣꯝꯗ ꯑꯁ ꯂꯣꯏꯔꯦꯍꯦ ꯅꯣꯡ ꯊꯥꯕꯒ ꯂꯩꯆꯤꯟ ꯊꯥꯕꯒ ꯌꯥꯝ ꯏꯪꯕꯅꯦ ꯑꯗꯨꯅ ꯃꯩ ꯇꯤꯛꯂꯤꯕ ꯎꯝ
ꯎꯝ ꯑꯩꯈꯣꯏ ꯎꯝ ꯆꯔꯦ ꯑꯩꯈꯣꯏ ꯑꯣꯛꯁꯥꯁꯥꯏ ꯅꯪꯒꯤꯦ
ꯑꯩ ꯀꯣꯕꯤ ꯆꯥꯏꯌꯦ ꯀꯣꯕꯤ ꯑꯣꯏꯅ ꯆꯥꯔꯤꯦ ꯉꯁꯤꯗꯤ
ꯍꯥꯎꯣꯏꯅꯦ ꯑꯗꯨꯁꯨ
ꯉꯔꯥꯡ ꯅꯨꯡꯗꯥꯡ ꯋꯥꯔꯜ ꯀꯞ ꯋꯥꯔꯜ ꯀꯞ ꯌꯦꯡꯕ꯭ꯔꯣ
ꯀꯩꯅꯣ ꯌꯦꯡꯒꯦꯗꯤ ꯇꯧꯧꯕꯅꯦ ꯑꯗꯨꯕꯨ ꯁꯤ ꯌꯥꯝꯅ ꯁꯞꯄꯣꯔꯠ ꯇꯧꯕ ꯀꯟꯇ꯭ꯔꯤ ꯅꯠꯇꯕꯅꯤꯅꯀꯣ ꯑꯩꯈꯣꯏꯗꯤꯔꯦꯟ ꯅꯥꯒꯤ ꯑꯣꯏꯔꯗꯤ ꯌꯦꯡꯒꯗꯧꯕ
ꯎꯝ ꯑꯔꯖꯦꯟ ꯗꯤ ꯅꯍꯥꯟꯒꯤ ꯇ꯭ꯋꯦꯟꯇꯤ ꯇꯨ ꯂꯩꯕ ꯅꯠꯇ꯭ꯔꯣ ꯗꯦ ꯇꯨ ꯆ ꯆ ꯎꯗꯥ
ꯑꯩ ꯐꯤꯛꯆꯔꯗꯗꯤ ꯌꯦꯡꯗꯦ ꯍꯥꯏꯗꯤ ꯅꯍꯥꯟ ꯈꯔ ꯑꯩꯈꯣꯏ ꯑꯩꯈꯣꯏ ꯏꯄꯨꯗꯣ
ꯎꯝ
ꯃꯥꯗꯨ ꯑꯩꯈꯣꯏꯕꯨ ꯇꯥꯏꯌꯡꯄꯥꯟ ꯊꯥꯗꯣꯛꯅ ꯆꯠꯀꯦꯔꯀꯣ ꯂꯩꯈꯤꯗ꯭ꯔꯤꯕ ꯑꯗꯨꯒꯤ ꯇꯧꯕ ꯑꯗꯨꯒꯤ ꯑ ꯕꯣꯊꯔꯨꯝ ꯐꯖꯅꯩ ꯌꯦꯡ ꯐꯪꯗꯦꯗ
ꯑꯣ ꯌꯥꯝ ꯅꯨꯡꯉꯥꯏꯇꯦ
ꯎꯝ ꯎꯄꯥꯏ ꯂꯩ ꯠꯇ
ꯍꯣꯏꯅꯦ ꯎꯝ ꯂꯩꯕꯥꯛꯇ ꯇꯝꯕꯅꯤꯅꯀꯣ
ꯍꯣꯏ ꯍꯣꯏ ꯅꯣꯡꯃꯗꯤ ꯑꯩꯈꯣꯏꯁꯨ ꯂꯣꯏ ꯁꯤꯒꯗꯕꯅꯤꯅ ꯎꯝ
ꯎꯝ ꯇꯝꯄꯥꯛꯇꯔꯣ ꯅꯠꯇ꯭ꯔꯒ ꯆꯤꯡꯗꯔꯣ ꯍꯧꯖꯤꯛ ꯂꯩꯔꯤꯁꯦ
ꯆꯤꯡꯁꯨ ꯅꯠꯇ ꯇꯝꯄꯥꯛꯁꯨ ꯅꯠꯇ ꯆꯤꯡ ꯇꯝ ꯑꯗꯨꯅꯦ ꯏꯝꯐꯥꯜ ꯆꯠꯀꯦ ꯍꯥꯏꯔꯤꯁꯤ ꯌꯥꯝ ꯅꯛꯑꯦ ꯆꯤꯡ ꯀꯥꯥꯁ ꯍꯥꯏꯔꯤꯁꯤ ꯌꯥꯝ ꯅꯛꯑꯦꯀꯣ ꯑꯣ
ꯑꯣ ꯑꯗꯨꯅꯤ ꯁꯤꯀꯤꯗꯤ ꯃꯍ ꯇꯝꯄꯥꯛꯀꯤ ꯃꯍꯥꯎꯁꯨ ꯆꯤꯡꯒꯤ ꯃꯍꯥꯎꯁꯨ ꯑꯗꯨꯝ ꯂꯣꯏ ꯐꯪꯉꯤꯅꯦ ꯅꯪꯗꯤ ꯑꯗꯨꯗꯤ ꯎꯝ
ꯑꯗ ꯑ ꯅꯣꯏꯔꯣꯝꯗ ꯃꯩ ꯂꯥꯛꯄ꯭ꯔꯣ
ꯃꯩꯗꯤ ꯍꯣꯏ ꯍꯧꯖꯤꯛꯄꯨꯗꯤ ꯂꯥꯛꯑꯦ ꯍꯧꯖꯤꯛ ꯑꯗꯨꯕꯨ ꯇꯝꯕꯗꯤ ꯉꯝꯗꯦ ꯍꯣꯔꯦꯟ ꯃꯨꯠꯈꯤꯔ ꯍꯧꯖꯤꯛ ꯃꯨꯠ ꯀꯤꯔ ꯅꯧꯗꯤ ꯑꯗꯨꯝ ꯆꯨꯕ
ꯑꯆꯥ ꯑꯆꯥ ꯈꯨꯁꯨ ꯅ
ꯊꯥꯖꯕ ꯌꯥꯕ ꯅꯠꯇꯦ
ꯎꯝ ꯀꯅꯥ ꯈꯪ ꯍꯧꯖꯤꯛ ꯍꯧꯖꯤꯛ ꯅꯣꯡ ꯈꯔ ꯃꯥꯡꯁꯤꯜ ꯑꯂꯗꯤ ꯅꯣꯏ ꯁ ꯀꯅꯤꯗ ꯑꯩꯈꯣꯏ ꯑꯗꯨꯣꯝꯗꯤ ꯉꯁꯥꯏ ꯃ ꯆꯠꯈ꯭ꯔꯦ ꯑꯗꯨ ꯑꯃꯨꯛ ꯑꯃꯨꯛ ꯂꯥꯛꯀꯦꯔꯗꯤ ꯉꯥꯏꯔ ꯂꯩꯅꯤ ꯀ
ꯎꯝ ꯍꯝ ꯏꯩꯅꯣ ꯃꯣꯔꯅꯤꯡ ꯗ ꯃꯦꯠꯁ꯫ ꯍꯥꯏꯕꯗꯤ ꯎꯝ ꯉꯔꯥꯡ ꯅꯨꯡꯗꯥꯡꯒꯤꯗꯣ ꯐꯖꯗꯕꯒꯤ ꯀꯩꯅꯣꯅꯤ ꯁꯥꯎꯠ ꯑꯐ꯭ꯔꯤꯀꯥꯒ꯫ ꯀꯩꯅꯣ ꯅꯇ꯭ꯔꯣ ꯁꯅꯥ ꯑ꯫ ꯑ ꯖꯤ ꯀ꯭ꯌꯥ ꯍꯥꯏꯕ꯭ꯔꯥ ꯑꯗꯨ ꯁꯅꯥ ꯈꯔ ꯌꯦꯡꯂꯨꯔꯦ꯫
ꯑꯣ ꯑꯩꯁꯨ ꯌꯦꯡꯉꯦ ꯑꯗꯨ꯫
ꯌꯦꯡꯉꯒ ꯐꯖꯗ꯭ꯔꯕ꯫
ꯎꯝ ꯎꯝ ꯍꯌꯦꯡꯗꯤ ꯀꯩꯅꯣ ꯀꯩꯅꯣ ꯂꯩꯔꯝ꯫ ꯅꯤ ꯕ꯭ꯔꯥꯖꯤꯜꯒꯤ ꯂꯩꯥꯏꯔꯝꯅꯤꯀꯣ꯫
ꯍꯣꯏ ꯍꯣꯏ ꯕ꯭ꯔꯥꯖꯤꯜꯒꯤ ꯂꯩ ꯃꯣꯔꯅꯤꯡ ꯌꯦꯡ ꯌꯥꯔꯦ ꯍꯌꯦꯡꯒꯤꯗꯤ꯫ ꯍꯥꯏꯕꯗꯤ ꯇꯥꯏꯃꯤꯡꯁꯨ ꯑꯗꯨꯝ ꯌꯥꯏꯌꯦꯕ꯫
ꯎꯝ ꯅꯣꯏꯗꯤ ꯀꯩꯅꯣ ꯐꯣꯟꯗ ꯌꯦꯡ꯫ ꯅꯠꯇ꯭ꯔꯒ ꯇꯤꯚꯤꯗ ꯌꯦꯡꯕ꯭ꯔꯥ꯫
ꯇꯤꯚꯤ ꯇꯤꯚꯤꯗ ꯑꯗꯨꯝ ꯌꯦꯡꯕꯅꯤꯗ꯫
ꯇꯤꯕꯤꯗ ꯌꯦꯡꯉꯦ꯫
ꯑꯩꯈꯣꯏ ꯑꯩꯈꯣꯏꯗꯤ꯫ ꯑꯩꯈꯣꯏꯗꯤ ꯇꯤꯚꯤꯗ ꯌꯦꯡꯕ ꯐꯪꯗꯦ ꯐꯣꯟꯗ ꯌꯦꯡꯉꯦ ꯑꯗꯨ ꯃꯤꯠ꯫ ꯅ ꯄ꯭ꯔꯣꯖꯦꯛ ꯇ ꯌꯦꯡꯕ꯫
ꯑ ꯍ ꯍꯥ꯫ ꯎꯝ꯫ ꯄ꯭ꯔꯣꯖꯦꯛꯇ꯭ꯔꯁꯨ ꯅꯨꯡꯉꯥꯏꯒꯅꯤꯗ꯫ ꯋꯥꯜ ꯑꯆꯧꯕꯗ ꯀꯥꯥꯞꯊꯣꯛꯑꯒ꯫
ꯃꯤꯁꯤꯡꯁꯨ ꯌꯥꯝ ꯆꯥꯎ ꯆꯥꯎꯅ ꯎꯕꯅꯤꯅꯀꯣ ꯋꯥꯔꯜ ꯀꯞ ꯁ꯭ꯇꯦꯗꯤꯌꯝꯗ ꯆꯠꯂꯒ ꯌꯦꯡꯕ ꯃꯥꯜꯂꯦ ꯍꯣꯏ ꯍꯣꯏ꯫
ꯅꯪꯁꯤ ꯌꯥꯎꯔꯨꯗꯅ ꯑꯗꯨꯗ꯫
ꯈꯪꯗꯦꯅꯦ ꯑꯩꯈꯣꯏ ꯄ꯭ꯔꯣꯖꯦꯛꯇꯔꯗꯁꯨ ꯌꯦꯡ ꯌꯦꯡꯕꯁꯤ ꯅꯨꯡꯉꯥꯏꯗꯤ ꯅꯨꯡꯉꯥꯏ ꯑꯗꯨꯕꯨ ꯄ꯭ꯔꯣꯖꯦꯛꯇ ꯌꯦꯡꯕꯗꯤ ꯂꯣꯏ ꯃꯝꯒꯅꯤꯅ ꯔꯨꯝꯁꯤꯡꯗꯣ꯫
ꯑꯥ ꯫
ꯏꯉꯥꯟ ꯉꯥꯜꯂꯒ ꯌꯦꯡꯕꯗ ꯅꯨꯡꯉꯥꯏꯇꯦꯕ ꯄ꯭ꯔꯣꯖꯦꯛꯇꯔꯗꯤ꯫
ꯑ ꯑ꯫
ꯔꯨꯝꯗꯣ ꯈꯔ ꯃꯝꯍꯜꯂꯒ꯫ ꯑꯗꯨꯅ ꯇꯧꯕꯗꯨ꯫
ꯕꯥꯏꯛ ꯕꯥꯏꯞꯇ ꯎꯝ ꯕꯥꯏꯛ ꯕꯥꯏꯞꯇ ꯌꯧꯗꯕ
ꯑꯥ ꯍꯥꯏꯗꯤ ꯑꯗꯨꯅꯦ ꯑꯥ ꯑꯗꯨ ꯑꯩꯈꯣꯏ ꯑꯩꯈꯣꯏ ꯁꯄꯣꯔꯠꯇꯧꯅ ꯒꯣꯜ ꯆꯜꯂꯗꯤ ꯑꯩꯈꯣꯏꯅ ꯃꯣꯏꯗ ꯍꯥꯏꯊꯤꯕꯗꯣ ꯆꯣꯡꯁꯤꯜꯂꯒ ꯃꯣꯏ ꯃꯅꯥꯛꯇ ꯑꯗꯨꯒꯨꯝꯕꯒꯤꯚꯥꯏꯞꯇꯨ ꯐꯪ ꯆꯗ꯭ꯔꯕ
ꯑꯥ ꯑꯗꯨꯗꯅꯦꯅꯦ ꯎꯝ ꯣꯔꯤꯦꯝꯁꯦ ꯑꯗꯨ
ꯑꯥ
ꯕꯣꯜ ꯌꯦꯡꯕꯁꯤ ꯑꯗꯨꯝ ꯃꯤ ꯌꯥꯝꯕꯗꯨꯅ ꯍꯦꯟꯅ ꯅꯨꯡꯉꯥꯏꯕꯅꯤꯗ
ꯍꯣꯏ ꯃꯁꯥ ꯃꯁꯥ ꯈꯛꯇꯪ ꯌꯦꯡꯗꯦ ꯀꯔꯤꯁꯨ ꯅꯨꯡꯉꯥꯏꯇꯦ ꯎꯝ ꯑꯗꯨꯁꯨ ꯁꯞꯄꯣꯔꯇꯔ ꯁꯞꯄꯣꯔꯇꯔ ꯌꯥꯎꯅꯨꯀꯣ
ꯎꯝ ꯉꯔꯥꯡꯗꯣ ꯑꯩ ꯃꯤ ꯑꯃ ꯀꯣꯜ ꯇꯧꯋꯦ ꯀꯣꯜ ꯇ ꯍꯔꯒ ꯄꯨꯡ ꯀꯩꯅꯣ ꯄꯨꯡ ꯃꯥꯄꯜ ꯇꯥꯒꯗꯧꯔꯦꯕ
ꯑꯥ
ꯑꯗꯨ ꯀꯣꯜ ꯇꯧꯔꯒ ꯆꯥꯛ ꯆꯥꯔꯕꯣ ꯍꯥꯏꯔꯒ ꯆꯥꯗ꯭ꯔꯤꯌꯦ ꯀꯃꯥꯏꯅ ꯊꯦꯡꯉꯦ ꯍꯥꯏꯔꯒ ꯃꯣꯏ ꯍꯣꯔꯦꯟ ꯕꯣꯜ ꯌꯦꯡꯕ ꯂꯣꯏꯔꯒ ꯆꯥꯛ ꯆꯥꯗꯣꯏꯅꯦ ꯍꯥꯏꯌꯦ ꯀꯔꯤꯒꯤꯅꯣ ꯍꯥꯏꯔꯒ ꯕꯦꯠ ꯇꯤꯡ ꯇꯧꯔꯒ ꯆꯥꯛ ꯏꯟꯁꯥꯡ ꯍꯥꯎꯕ ꯆꯥꯒꯗꯣꯏꯅꯤ ꯇꯒꯗꯧꯕꯅꯦ ꯍꯥꯏꯅꯦ
ꯑꯁ ꯂꯤꯛ ꯔꯥꯎꯟꯗꯒꯤ ꯑꯗꯨꯒꯨꯝꯕ ꯕꯦꯠꯇꯤꯡ ꯇꯧꯔꯗꯤ ꯐꯥꯏꯅꯦꯜꯗꯗꯤ ꯐꯖꯔꯅꯤꯍ ꯃꯣꯏꯗꯤ ꯏꯟꯇꯔꯦꯁ ꯑꯃꯅꯤꯅꯦ ꯑꯗꯨꯁꯨ
ꯆꯥꯗ꯭ꯔꯤ ꯍꯥꯏꯔꯒ ꯍꯣꯔꯦꯟ ꯕꯦꯠꯇꯤꯡ ꯇꯧꯔꯒ ꯆꯥꯛ ꯌꯦꯟꯖꯥꯡ ꯑꯦꯟꯖꯥꯡ ꯍꯥꯎꯕ ꯆꯥꯗꯣꯏꯅꯤ ꯍꯥꯏꯔꯤꯅꯤ
ꯑꯆꯥ ꯑꯗꯨꯒꯨꯝꯕꯗꯨ ꯎꯝ ꯑꯗꯨꯒꯨꯝꯕ ꯁꯤꯟꯕꯁꯨ ꯌꯥꯝ ꯐꯝꯅꯦꯦ ꯑꯍꯥꯎꯁꯨ ꯆꯥꯕ ꯏꯟꯇꯔꯦꯁꯁꯨ ꯂꯩꯕ
ꯎꯝ ꯏꯟꯇꯔꯦꯁꯁꯨ ꯑꯗꯨꯝ ꯍꯦꯜꯂꯦꯕ ꯑꯗꯨ ꯕꯦꯠꯇꯤꯡ ꯇꯧꯕꯅꯅꯀꯣ ꯦꯁꯇ ꯅꯠꯇ꯭ꯔꯗꯤ ꯃꯤ ꯑꯩꯅ ꯌꯦꯡꯉ ꯇꯧꯕꯗꯨꯗꯤ ꯑꯁ ꯕꯣꯔꯤꯡ ꯆꯨꯑꯦ ꯇꯨꯝꯁꯨ ꯇꯨꯝꯅꯤꯡꯕꯅꯦ
ꯑꯗꯨꯗ ꯎꯝ
ꯎ
ꯃꯣꯔꯅꯤꯡꯗꯗꯤ ꯇꯥꯏꯃꯤꯡ ꯐꯖꯕꯅꯦ ꯁꯤꯛꯁ ꯊꯥꯔꯇꯤ ꯑꯦ ꯁꯤꯛꯁꯇ ꯇꯝꯕ ꯍꯧꯒꯠ ꯄꯒꯠ ꯆꯞꯄ ꯅꯥꯔꯅꯤ
ꯎꯝ
ꯊ
ꯈꯪꯗꯣꯏꯅꯦ ꯑꯩꯈꯣꯏꯔꯝꯗꯤ ꯂꯧ ꯃꯇꯝꯅꯤꯅ ꯑꯗꯨꯁꯨ ꯂꯥꯎ ꯁ ꯔꯒ ꯋꯥꯔꯒ ꯑꯃꯨꯛ ꯇꯨꯝꯕꯗꯁꯨ ꯍꯧꯒꯠꯄ ꯉꯝꯗ꯭ꯔꯒꯀꯣ
ꯝ
ꯑꯗꯨꯃꯥꯏꯁꯨ ꯇꯥꯎꯕꯅꯤꯅꯦ
ꯎꯝ
ꯅꯣꯏꯗꯤ ꯂꯧ ꯁꯨꯕ ꯍꯧꯔꯕꯣ
ꯂꯧ ꯁꯨꯕ ꯍꯣꯏ ꯀꯩꯅꯣꯅꯦ ꯂꯤꯡꯕꯗꯣ ꯂꯧ ꯂꯤꯡꯕꯗꯣ
ꯑꯣ
ꯑꯗꯨꯝꯕ ꯑꯌꯥꯝꯕ ꯂꯣꯏꯁꯤꯜꯂꯦꯗ ꯑꯗꯨꯝ
ꯑꯁ ꯅꯣꯏꯗꯤ ꯐꯩꯅꯦ ꯑꯩꯈꯣꯏꯗꯤ ꯂꯧ ꯍꯧꯗ꯭ꯔꯤꯌꯦ ꯍꯥꯏꯗꯤ ꯅꯣꯡ ꯐꯖꯅ ꯆꯨꯗꯕꯅꯤꯅꯀꯣ
ꯑꯣ ꯑꯁ ꯑꯁꯤꯔꯣꯝꯗꯗꯤ ꯎꯝ ꯎꯝ ꯁꯤꯔꯣꯝꯗꯗꯤ ꯑꯁ ꯅꯣꯡꯅ ꯑꯗꯨꯝ ꯀꯩꯅꯣ ꯑꯗꯨꯝ ꯆꯨꯔ ꯂꯩꯔꯦ ꯏꯁꯤꯡꯗꯤ ꯋꯥꯠꯇ꯭ꯔꯦ ꯍꯧꯖꯤꯛ ꯑꯣꯏꯅꯗꯤ ꯑꯩꯈꯣꯏ ꯔꯣꯝꯗꯗꯤ ꯅꯣꯡꯁꯤ ꯀꯟ ꯑꯃꯨꯛ ꯑꯗꯨꯝ ꯆꯨꯕꯒꯤ ꯏꯁꯤꯡꯁꯦ ꯑꯗꯨꯝ ꯌꯥꯝꯃꯟꯕꯗꯒꯤ ꯂꯧꯁꯦ ꯐꯔꯛ ꯇꯥꯕ ꯑꯗꯨꯝ ꯏꯁꯤꯡꯅ ꯏꯁꯤꯡ ꯊꯨꯝꯕ ꯑꯗꯨꯒꯝꯕ ꯑꯃꯨꯛ ꯇꯧꯕ
ꯈꯣꯏꯔꯣꯝꯅꯤꯅ ꯅꯣꯡ ꯁꯨꯛꯆꯨ ꯆꯨꯗꯕ ꯅꯣꯏꯔ
ꯎꯝ ꯁꯋꯥ ꯇꯧꯕꯅꯤꯅꯦ ꯑꯩꯈꯣꯏꯔꯣꯝꯗ ꯍꯣꯏ ꯍꯧꯖꯤꯛꯄꯨꯗꯤ ꯑꯗꯨꯝ ꯌꯥꯏ ꯑꯗꯨꯕꯨ ꯀꯔꯤ ꯂꯥꯁ ꯌꯔꯒꯨꯝꯕ ꯑꯗꯨ ꯍꯥꯏꯕꯅꯤꯗ ꯃꯔꯛ ꯃꯔꯛꯇ ꯑꯗꯨꯝ ꯇꯧꯋꯦꯕ
ꯑꯆꯥ ꯑꯆꯥ
ꯆꯍꯤ ꯃꯔꯛ ꯃꯔꯛꯇ ꯀꯣ ꯑꯗꯨꯝ ꯇꯧꯕ ꯂꯩ
ꯍꯗꯥꯛꯇꯤ ꯀꯩ ꯀꯩ ꯍꯣꯅꯔꯒꯦ
ꯑꯩꯁꯦ ꯈꯟꯗ꯭ꯔꯦ ꯏꯂꯦꯛꯁꯟꯒꯤ ꯊꯕꯛ ꯈꯔ ꯇꯧꯁꯤꯅ ꯃꯄꯥꯟꯗꯒꯤ ꯊꯣꯛꯂꯛꯑꯒ ꯏꯔꯥꯡ ꯃꯇꯥꯁꯤꯒ ꯌꯥꯗ꯭ꯔꯦꯅꯦ ꯎꯝ
ꯑꯩꯈꯣꯏꯗꯤ ꯆꯥꯕ ꯇꯨꯝꯕ ꯁꯤ ꯉꯥꯔꯦ ꯊꯕꯛꯁꯨꯁ ꯌꯥꯝ ꯇꯥꯡꯈ꯭ꯔꯦ
ꯂꯧ ꯁꯨꯏꯗꯨꯗꯤ
ꯂꯧ ꯂꯧ ꯇꯥꯏꯃꯤꯡꯗꯨꯅꯤꯅꯦ ꯑꯩꯈꯣꯏꯅ ꯊꯥ ꯑꯃ ꯆꯍꯤ ꯑꯃ ꯆꯥꯗ
ꯀ꯭ꯋꯥꯂꯤꯐꯤꯀꯦꯁꯟ ꯀ꯭ꯋꯥꯂꯤꯐꯤꯀꯦꯁꯟꯗꯤ ꯀꯌꯥꯐꯥꯎ ꯂꯣꯏꯁꯤꯟꯒꯦ ꯅꯪ
ꯀꯁꯥꯏꯗꯤ ꯑ ꯂꯣꯏꯔꯦ ꯕꯤꯑ ꯈ ꯑꯦ ꯃꯦ ꯗꯤ ꯆꯠꯊꯥꯗꯔꯦꯒ ꯑ ꯀꯨꯏꯔꯦ ꯕꯤ ꯑꯦ ꯂꯩꯕ ꯆꯍꯤ ꯃꯔꯤ ꯁꯨꯔꯦ
ꯑꯦꯍꯦ ꯑꯗꯨꯗꯤ ꯑꯩꯈꯣꯏ ꯂꯦꯡꯒꯥ ꯑꯣꯏꯔ ꯔꯝꯃꯅꯤ ꯍꯥꯏꯕꯗꯤ ꯆꯍꯤꯗꯣ ꯅꯪꯒ ꯑꯩꯒ
ꯂꯝꯕꯩ ꯌꯥꯏ
ꯑꯩ ꯑꯩꯠ ꯊꯥꯔꯇꯤ ꯁꯨꯔꯦ ꯑꯥ
ꯑꯣ ꯑꯩ ꯑꯩ ꯑꯗꯨꯝꯃꯛꯇꯤ ꯁꯨꯗ꯭ꯔꯦ
ꯑꯍꯣ
ꯑꯩꯅ ꯐꯤꯇꯤ ꯁꯤꯛꯁ ꯇ꯭ꯋꯦꯟꯇꯤ ꯁꯤꯛꯁ ꯀꯣ
ꯑ ꯌꯥꯝ ꯉꯥꯡꯉ ꯑꯣꯏꯔꯤꯕꯅꯤꯗ ꯑꯗꯨꯗꯤ ꯎꯝ
ꯑꯦꯁ ꯒꯣꯔꯃꯦꯟ ꯁꯥꯔꯚꯤꯁꯁꯨ ꯊꯤ ꯌꯥꯗꯦ ꯗ ꯁꯨꯝ ꯐ꯭ꯔꯤ ꯂꯩ ꯆꯣ ꯀꯁꯨ ꯌꯥꯗꯒꯨꯝ
ꯍꯣꯏꯅꯦ ꯌꯨꯝꯗ ꯂꯩꯔꯁꯨ ꯑꯦꯛꯖꯥꯝ ꯊꯥꯕ ꯌꯥꯕ ꯌꯥꯝ ꯂꯩꯕꯅꯤꯗ ꯅꯣꯏ ꯅꯁꯥꯅ ꯄ꯭ꯔꯤꯄꯦꯔꯦꯁꯟ ꯇꯧꯔꯒ
ꯑ ꯑꯗꯨ ꯁꯣꯨꯝꯗꯤ ꯆꯨꯝꯃꯦꯕ ꯂꯥꯏꯔꯤꯛꯇꯣ ꯂꯥꯏꯔꯤꯛꯁꯨ ꯄꯥꯅꯤꯡꯗꯕꯅꯤꯅꯦ
ꯂꯩꯔꯤ ꯁꯤ ꯈꯪꯗꯅꯦꯦꯛ ꯑꯩꯈꯣꯏꯒꯤ ꯇꯝ ꯉꯝꯗꯕ ꯖꯥꯠꯂꯥ ꯈꯪꯗꯦ ꯄꯥꯅꯤꯡꯕꯁꯨ ꯁꯨꯌꯥꯎ ꯌꯥꯎ ꯐꯥꯎ ꯐꯥꯎꯗꯅꯦ
ꯎꯝ
ꯑꯩꯁꯨ ꯍꯟꯗꯛꯁꯦ ꯀꯩꯅꯣ ꯑꯦꯛꯖꯝ ꯅꯦꯠ ꯑꯦꯛꯖꯝꯗ ꯅꯠ ꯅꯦꯠ ꯇꯨ ꯊꯥꯔꯒ ꯌꯥꯔꯒꯗꯤ ꯄꯤ ꯑꯩꯆ ꯗꯤꯒꯤ ꯄ꯭ꯂꯥꯟꯗꯤ ꯂꯩꯕꯅꯦ ꯑꯗꯣ ꯈꯪꯗꯦ ꯄꯥꯅꯤꯡ ꯒ꯭ꯔꯦꯅꯦꯗ ꯂꯩꯁꯦ
ꯃꯁꯇꯔ ꯂꯣꯏꯕ ꯃꯥꯜꯂꯤꯅꯦ ꯑꯗꯨꯗꯤ
ꯃꯁꯇꯔꯗꯤ ꯂꯣꯏꯔꯝꯃꯦ ꯍꯣꯏ ꯇ꯭ꯋꯦꯟꯇꯤ ꯇ꯭ꯋꯦꯟꯇꯤ ꯐꯣꯔꯗ ꯆꯍꯤꯃ ꯆꯍꯤ ꯑꯃꯃ ꯃꯄꯥꯟꯗ ꯆꯠꯂꯨꯔꯒ ꯑꯃꯨꯛ ꯍꯜꯂꯛꯄꯅꯤ ꯁꯤꯗ ꯑꯦꯖꯝ ꯈꯔ ꯈꯔ ꯊꯥꯁꯤꯦꯅꯀꯣ
ꯑꯣ ꯑꯥꯎ ꯚꯏ ꯑꯩ ꯑꯩ ꯁꯣꯝꯗ ꯃꯤ ꯀꯧꯔꯛꯏꯕ ꯑꯃꯨꯛ ꯀꯧꯔꯛꯒꯦꯀꯣ
ꯍꯣꯏ ꯍꯣꯏ ꯍꯣꯏ ꯎꯝ ꯐꯔꯦ ꯐꯔꯦ